ꯍꯜꯂꯣ, ꯇꯥꯏ ꯇꯥꯏ
ꯀꯩꯗꯧꯔꯤꯒꯦ
ꯅ꯭ꯌꯨꯁꯁꯤꯡ ꯅ꯭ꯌꯨꯁ ꯌꯦꯡꯉꯒ ꯂꯩꯌꯦꯦ
ꯅꯨꯡꯉꯥꯏꯔꯤꯕ ꯅꯪꯕꯣ
ꯅꯨꯡꯉꯥꯏꯔꯤ ꯅꯨꯡꯉꯥꯏꯔꯤ ꯥꯋꯥꯁꯞ ꯇꯧꯕ ꯂꯣꯏꯔꯕꯣ
ꯂꯣꯏꯔꯦ ꯍꯦꯛ ꯍꯧꯒꯠꯂꯛꯄꯒ ꯏꯔꯨꯖꯔꯨꯔꯦ ꯆꯪꯉꯛꯑꯦ ꯕ꯭ꯔꯦꯛꯐꯥꯁ ꯇꯧꯔꯦ ꯀꯣꯜ ꯇꯧꯔꯦ ꯊꯥꯕꯛ ꯆꯠꯅꯕ ꯉꯥꯏꯔꯦ
ꯑꯠꯆꯥꯥ ꯍꯦꯛ ꯍꯧꯒꯠꯂꯒ ꯢꯔꯨ ꯂꯨꯖꯕꯁꯦ ꯅꯨꯡꯉꯥꯏꯕ꯭ꯔꯣ
ꯅꯨꯡꯉꯥꯢꯌꯦ ꯎꯝ ꯎꯝ ꯅꯨꯡꯉꯥꯢꯌꯦ
ꯄꯨꯡ ꯀꯌꯥ ꯑꯃꯨꯛ ꯑꯥ ꯄꯨꯡ ꯀꯌꯥꯗ ꯍꯧꯒꯠꯀꯦ
ꯁꯚꯦꯟ ꯊꯥꯔꯇꯤ ꯍꯦꯜꯂꯦ
ꯎꯝ
ꯁꯚꯦꯟꯗ ꯍꯧꯒꯠꯀꯦꯅ ꯇꯧꯕꯅꯦꯕ ꯑꯗꯨ ꯉꯥꯏꯍꯥꯛ ꯇꯨꯝꯒꯦꯅ ꯑꯃꯨꯛ ꯇꯨꯝꯊꯔꯦ
ꯑꯠꯆꯥ ꯈ꯭ꯔꯤꯁꯃꯥꯁꯇ ꯌꯨꯝ ꯊꯣꯛꯀꯗ꯭ꯔꯣ
ꯑꯧ ꯅꯪꯗꯤ
ꯊꯣꯛꯑꯣꯏꯗ
ꯀꯩꯒꯤ ꯃꯤꯁ ꯇꯧꯗ꯭ꯔꯣ
ꯀꯩꯗꯧꯅꯗꯣꯏꯅꯣ ꯃꯤꯁ ꯇꯧꯋꯦ ꯍꯥꯏꯔꯒ ꯄꯩꯁꯥ ꯇꯤꯡꯅꯕꯅꯤ
ꯑꯗꯨꯕꯨꯗꯤ ꯆꯨꯝꯃꯤꯅꯦ
ꯑꯗꯨ ꯁꯨꯔꯛꯄꯨꯗꯤ ꯁꯤꯗ ꯂꯩꯔꯒ ꯅꯨꯡꯉꯥꯏꯊꯣꯛꯀꯦ
ꯎꯝ ꯈ꯭ꯔꯤꯁꯃꯥꯁ ꯅꯨꯃꯤꯠꯇ ꯆꯠꯄ ꯌꯥꯏꯗꯅꯥ
ꯎꯝ
ꯀꯣꯏꯕ
ꯑ ꯆꯠꯄꯕꯨꯗꯤ ꯌꯥꯏ ꯀꯣꯏꯕꯁꯨ ꯁꯪꯗꯦꯅꯦ
ꯇꯨꯝꯅꯤꯡꯕꯅꯔꯣ
ꯍꯥ
ꯇꯨꯝꯅꯤꯡꯗꯅ ꯁꯪꯗ꯭ꯔꯤꯔꯣꯅꯕ
ꯇꯨꯝꯅꯤꯡꯕꯒꯤ ꯋꯥ ꯅꯠꯇꯦꯗ ꯍꯧꯒꯠꯄꯗ ꯊꯦꯡꯉꯤꯕ
ꯎꯝ
ꯊꯦꯡ ꯊꯦꯡꯅ ꯇꯨꯝꯃꯒ
ꯎꯝ ꯎꯝ
ꯑꯁ ꯍꯧꯖꯤꯛ ꯈꯨꯟꯗ ꯂꯩꯔꯗꯤ ꯊꯤ ꯅꯨꯡꯉꯥꯏꯔꯅꯤꯍꯦ
ꯀꯔꯤꯒꯤ
ꯉꯥ ꯐꯥꯕ ꯆꯠꯇꯨꯅꯦ
ꯎꯝ ꯅꯃꯥꯟꯅꯕ ꯈꯣꯢꯒ ꯄꯨꯜꯂꯅꯤ
ꯎꯝ ꯉꯥ ꯐꯥꯕ ꯆꯠꯄꯗꯨ ꯅꯨꯡꯉꯥꯏꯕꯅꯤꯅꯦ ꯏꯊꯟꯗ ꯑꯗꯨꯝ ꯆꯠꯄꯅꯦ ꯑꯩꯗꯤ
ꯌꯦ ꯎꯝ ꯍꯩꯕ꯭ꯔꯣ
ꯍꯥ
ꯍꯩꯕ꯭ꯔꯣ
ꯃꯤꯒꯨꯝꯅꯗꯤ ꯌꯥꯝ ꯍꯩꯗꯦꯗ ꯍꯥꯏꯕꯨꯗꯤ
ꯎꯝ
ꯏꯟꯇꯔꯦꯁ ꯏꯟꯇꯔꯦꯁ ꯂꯩꯕ
ꯎꯝ
ꯏꯁꯤꯡ ꯆꯥꯎꯔꯀꯥꯟꯗ ꯆꯠꯄꯗꯗꯤ ꯑꯝ ꯁꯤꯒꯦ ꯇꯥꯎꯕꯅꯦ
ꯑꯗꯨꯒꯤ ꯇꯥꯏꯃꯤꯡꯒꯨꯝꯕꯗꯗꯤ ꯆꯠꯀꯅꯨꯍꯦ
ꯎꯝ ꯋꯥꯁꯨ ꯋꯥꯕ
ꯎꯝ
ꯑꯃꯨꯛ ꯐꯪꯕꯀꯟꯗ ꯍꯔꯥꯎꯕ
ꯎꯝ
ꯅꯣꯡꯃ ꯈꯥꯡꯕ꯭ꯔ ꯑꯩ ꯊꯟꯗꯅ ꯆꯠꯄꯅꯦꯕ
ꯎꯝ
ꯑ ꯆꯠꯄꯗꯣ ꯃꯤ ꯃꯌꯥꯝꯁꯨ ꯍꯣꯏ ꯆꯠꯅꯔꯦ ꯃꯣꯏ ꯃꯣꯏꯗꯤ ꯒꯔꯨꯞꯅꯦꯕ ꯑꯩꯗꯤ ꯏꯊꯟꯇ ꯆꯠꯄ ꯉꯥꯗꯤ ꯌꯥꯝ ꯊꯣꯛꯄ ꯑꯗꯨ ꯅꯨꯃꯤꯠꯇꯣ
ꯎꯝ
ꯑꯗꯨꯒꯦ ꯉꯥꯛ ꯂꯩꯔꯒ ꯌꯦꯡꯕꯗ ꯑꯗꯨꯝ ꯉꯥꯗꯣ ꯑꯗꯨꯝ ꯂꯩꯔꯝꯃꯦꯕ
ꯎꯝ
ꯑꯩ ꯑꯩꯗꯣ ꯌꯨꯝ ꯊꯝꯅꯤꯡꯗ꯭ꯔꯦꯕ ꯊꯦꯡꯕꯨꯗꯤ ꯊꯦꯡꯈ꯭ꯔꯦꯕꯀꯣ
ꯎꯝ
ꯄꯨꯡ ꯇꯔꯥꯃꯥꯊꯣꯏ ꯇꯔꯦ
ꯎꯝ
ꯑꯗꯨꯒ ꯃꯣꯏꯁꯨ ꯑꯩꯅꯛ ꯂꯥꯛꯑꯦ ꯂꯥꯛꯑꯒ ꯀꯌꯥꯃꯨꯛ ꯊꯣꯛꯀꯦ ꯈꯣꯠꯂꯦ ꯀꯩꯅꯣ ꯍꯥꯡꯉꯒ ꯃꯣꯏꯁꯨ ꯃꯊꯛ ꯀꯥꯈ꯭ꯔꯦꯕ
ꯎꯝ
ꯑꯩꯅꯗꯤ ꯑꯗꯨꯝ ꯑꯩꯒꯤꯗꯣ ꯉꯥꯏꯔꯒ ꯂꯩꯕ ꯑꯗꯣ ꯑꯩꯒꯤ ꯑꯩ ꯑꯩ ꯕꯦꯇ꯭ꯔꯤ ꯄꯥꯏꯕꯗꯁꯨ ꯏꯁꯤꯡꯗ ꯇꯥꯈ꯭ꯔꯕ
ꯎꯝ
ꯑꯩ ꯐꯣꯟꯗꯨꯁꯨ ꯏꯁꯤꯡꯗ ꯇꯥꯕ
ꯑꯦ
ꯑꯖꯥꯔꯦ ꯑꯗꯨꯗꯣ
ꯂꯣꯏꯔꯦꯅꯦ ꯑꯗꯨꯗꯤ
ꯑꯝ ꯅꯝꯐꯨꯗ ꯐꯣꯟ ꯍꯥꯡꯒꯦ ꯇꯧꯕꯅꯦ ꯁꯨꯡꯌꯥ ꯌꯥꯗ꯭ꯔꯦ ꯑꯗꯨꯒ ꯉꯥꯁꯤꯡꯗꯣ ꯂꯧꯔꯒ ꯌꯨꯝ ꯍꯜꯂꯁꯦꯔꯅ ꯇꯧꯔꯦ ꯃꯩꯈꯦꯠ ꯄꯨꯕꯗꯨꯁꯨ ꯂꯣꯏ ꯆꯣꯠꯈ꯭ꯔꯕ
ꯎꯝ
ꯑꯗꯨꯗꯒꯤ ꯑꯁ ꯌꯨꯝ ꯍꯟꯕꯗꯗꯤ ꯂꯝꯕꯤꯗꯨꯁꯨ ꯂꯣꯏ ꯀꯥꯎꯈ꯭ꯔꯕ ꯍꯥꯏꯕꯗꯤ ꯃꯝꯕꯅꯤꯅꯀꯣ
ꯎꯝ ꯑꯁ ꯐꯣꯟꯁꯨ ꯀꯩꯅꯣ ꯇꯧꯔꯕꯅꯤꯅ
ꯑꯝ ꯌꯥꯝ ꯊꯥꯞꯄꯅꯦꯕ ꯑꯩꯅ ꯆꯠꯄꯗꯣ
ꯎꯝ
ꯀꯤꯕꯨ ꯀꯤꯕꯅꯤꯌꯦ ꯑꯗꯨ ꯅꯨꯃꯤꯠꯇꯨ
ꯎꯝ
ꯃꯤ ꯀꯅꯥꯝꯁꯨ ꯊꯦꯡꯅꯗ꯭ꯔꯦ ꯑꯗꯨ ꯃꯇꯨꯃꯗꯗꯤ
ꯎꯟ ꯀꯩꯅꯣꯒꯤ ꯇꯨꯔꯦꯟꯗꯨꯗꯔꯕ
ꯑꯥ ꯅꯝꯐꯨꯗ ꯀꯥꯔꯦ ꯀꯥꯔꯒ ꯂꯝꯕꯤ ꯂꯩꯑꯦ ꯎꯟ ꯆꯠꯂꯦ ꯑꯗꯨ ꯆꯠꯄꯗꯣ ꯑꯩ ꯏꯊꯟ ꯆꯇꯄꯗꯣ ꯀꯩꯅꯣꯝ ꯇꯧꯔꯦꯕ ꯑꯩ ꯏꯁꯥꯗ
ꯑ ꯗꯤꯪ ꯗꯤꯡ ꯂꯥꯑꯣꯕꯗꯣ
ꯃꯩꯁꯨ ꯂꯩꯇꯦ ꯑꯃꯁꯨ ꯂꯩꯇꯦ ꯑꯃꯁꯨ ꯂꯩꯇꯦ ꯑꯗꯨꯒꯤ ꯎ ꯆꯠꯂꯦ ꯑꯗꯨ ꯑꯣꯏꯔꯁꯨꯦ ꯁꯤ ꯂꯩꯔꯗꯤ ꯑꯣꯏꯔꯣꯏꯅ ꯆꯠꯂꯦ ꯆꯠꯂꯦꯒ ꯀꯤꯂꯣꯃꯤꯇꯔꯁ ꯀꯦꯌꯥꯔꯣ ꯐꯥꯏꯚ ꯁꯤꯛꯁ ꯀꯨꯝꯕ ꯆꯠꯂꯦꯕ ꯑꯗꯨꯒ ꯂꯝꯕꯤ ꯁꯦꯝꯃꯨꯀꯣ ꯑꯣꯏꯅ ꯊꯦꯡꯅꯕ ꯑꯃꯨꯛꯀ ꯃꯣꯏꯗꯒꯤ ꯐꯣꯟ ꯈꯔ ꯃꯇꯝ ꯈꯔ ꯂꯧꯔꯒꯦ ꯌꯨꯝꯗ ꯐꯣꯟ ꯇꯧꯔꯒ ꯂꯥꯏꯔꯤꯛ ꯄꯥꯏ ꯑꯩ ꯂꯧꯕ ꯂꯥꯛꯑꯣꯅ
ꯎꯝ
ꯑꯗꯨ ꯅꯠꯇ꯭ꯔꯗꯤ ꯏꯁ ꯀꯃꯥꯏꯅ ꯑꯗꯨꯗꯒꯤ ꯑꯃꯨꯛ ꯆꯠꯄꯗꯣ ꯀꯤꯂꯣꯃꯤꯇꯔ ꯊ꯭ꯔꯤ ꯐꯣꯔꯒꯨꯝꯕ ꯑꯃꯨꯛ ꯆꯠꯂꯦꯕ ꯑꯃꯨꯛꯀ
ꯀꯩꯅꯣ ꯅꯪꯒꯤꯖꯤꯕꯨ ꯑꯥ ꯇꯥꯅ ꯆꯠꯂꯨꯕ ꯋꯥ ꯍꯥꯏꯁꯤꯕꯣ
ꯑꯥ
ꯀꯗꯣꯝ ꯁꯥꯏꯠꯇꯅꯣ ꯍꯥꯏꯗꯤ ꯃꯅꯨꯡ ꯁꯥꯏꯠꯇꯔꯣ ꯑꯩꯈꯣꯏꯒꯤ ꯂꯣꯝꯗ꯭ꯔꯣ
ꯅꯠꯇꯦ ꯃꯈꯥꯔꯣꯝꯗ
ꯑꯣ
ꯃꯈꯥꯔꯣꯝ ꯑꯗꯤ ꯏꯁꯤꯡ ꯑꯅꯤ ꯄꯨꯜꯂꯦꯗꯅ
ꯑꯣ
ꯑꯗꯨꯒꯤ ꯏꯁꯤꯡꯖꯨ ꯈꯔ ꯆꯥꯎꯕꯩ ꯋꯥ ꯉꯥꯁꯨ ꯑꯗꯨꯝ ꯊꯣꯛꯄꯅꯦ ꯑꯗꯨꯗ ꯅꯨꯡꯊꯤꯟꯗꯁꯨ ꯉꯥ ꯑꯗꯨꯝ ꯆꯣꯡꯕꯅꯦ
ꯑꯁ ꯑꯩꯁꯨ ꯃꯈꯥ ꯔꯣꯝꯅꯗꯤ ꯀꯤꯖꯩꯌꯦ
ꯎꯝ ꯐꯠꯁꯨ ꯐꯠꯇꯕꯅꯦ ꯑꯗꯨꯏꯔꯣꯝꯗ ꯑꯗꯨꯒꯤ ꯏꯟ ꯏꯟꯇꯔꯦꯁ ꯂꯩꯕꯒꯤ ꯆꯠꯄꯗꯤ ꯆꯠꯄꯅꯤꯗ ꯑꯗꯨ ꯅꯨꯃꯤꯠꯇꯣ ꯈꯔꯕꯨꯗꯤ ꯐꯪꯉꯦꯕ ꯑꯩꯅ ꯆꯠꯄꯗꯣ ꯁꯇꯔꯗꯦꯗꯅꯦꯕ
ꯎꯝ
ꯑꯗꯨꯒ ꯃꯣꯏꯁꯨ ꯂꯥꯛꯑꯣ ꯍꯥꯏꯔꯒ ꯁꯨꯛ ꯌꯧ ꯌꯧꯔꯛꯇ꯭ꯔꯦꯀꯣ ꯑꯗꯨꯏ ꯃꯣꯏꯕꯨ ꯉꯥꯏꯔꯒ ꯋꯥꯔꯅꯤꯅ ꯑꯩ ꯑꯗꯨꯝ ꯆꯠꯂꯦ ꯁꯤꯃꯤꯇ꯭ꯔꯤꯒꯤ ꯀꯩꯅꯣꯁꯨ ꯑꯗꯨꯝ ꯂꯩꯌꯦꯕ ꯑꯗꯨ ꯂꯥꯟꯕꯗꯣ ꯑꯩꯗꯣ ꯇꯟꯕ ꯑꯗꯨꯒꯤ ꯃꯣꯏ ꯂꯥꯛꯑꯣ ꯍꯥꯏꯕꯅꯦꯕ
ꯑꯣ ꯈꯪꯉꯦ
ꯃꯣꯏꯁꯨ ꯁꯨꯛ ꯌꯧ ꯌꯧꯔꯛꯇ꯭ꯔꯦ ꯉꯥꯏꯔꯒ ꯑꯣꯏꯔꯔꯣꯏ ꯆꯠꯂꯒꯦ ꯑꯗꯨꯝ ꯆꯠꯂꯒꯦꯅ ꯆꯠꯂꯦ ꯆꯦꯠꯂꯒ ꯈꯨꯟ ꯑꯃ ꯊꯦꯡꯅꯔꯦ
ꯎꯝ
ꯌꯨꯝꯕꯨꯗꯤ ꯌꯧꯗ꯭ꯔꯤ ꯑꯗꯨꯒ ꯃꯩꯗꯣ ꯉꯥꯟꯕꯗꯣ ꯎꯔꯕꯅꯤꯅ ꯋꯥꯈꯜꯗꯣ ꯈꯔ ꯅꯨꯡꯉꯥꯏꯔꯦꯕ
ꯎꯝ
ꯌꯨꯝ ꯌꯨꯝꯒꯩ ꯇꯧꯕꯗ ꯃꯣꯏꯖꯨ ꯂꯥꯛꯄ ꯋꯥꯅꯦ ꯑꯩ ꯊꯤ ꯁꯥꯎꯅꯤꯡꯕꯁꯤꯗꯤ ꯑꯗꯨꯒ ꯉꯥꯗꯣ ꯌꯥꯏꯔꯒ ꯊꯝꯃꯝꯕꯅꯦꯕ ꯍꯌꯦꯡ ꯍꯧꯗꯣꯡꯅ ꯂꯣꯏ ꯆꯥꯊꯣꯛꯈ꯭ꯔꯦ
ꯑꯥ ꯂꯣꯏꯔꯦꯍꯦ
ꯑꯩꯖꯨ ꯑꯃꯨꯛ ꯍꯧꯒꯠꯂꯒ ꯁꯥꯎꯅꯤꯡꯕꯁꯤꯗꯤ
ꯑꯥ
ꯃꯤꯅ ꯋꯥꯅ ꯆꯠꯂꯒ ꯄꯨꯔꯛꯑꯒ ꯃꯥꯅ ꯅꯨꯡꯉꯥꯏ ꯑꯗꯨꯝ ꯂꯣꯏ ꯆꯥꯊꯣꯛꯈ꯭ꯔꯦ ꯑꯍꯤꯡ
ꯎꯝ ꯐꯖꯅ ꯌꯦꯡꯍꯧꯗꯕꯩ ꯑꯣꯏꯔꯝꯅꯤ ꯅꯣꯏꯁꯦ
ꯈꯨꯝꯃꯒꯗꯤ ꯊꯝꯃꯃꯅꯦ ꯑꯗꯨ ꯃꯅꯝꯗ ꯈꯪ ꯈꯪꯗꯦ ꯀꯃꯥꯏꯟ ꯆꯥꯏꯅꯣ ꯈꯪꯗꯦ
ꯎꯝ
ꯈꯖꯤꯛꯇꯪ ꯂꯦꯝꯍꯧꯔꯦ ꯑꯗꯨ ꯀꯪꯁꯣꯏ ꯆꯥꯔꯦ
ꯌꯝ ꯅꯩꯕꯩ ꯋꯥꯅꯤꯅꯦ
ꯎꯝ
ꯎꯝ
ꯑꯗꯨ ꯋꯥꯔꯤ ꯑꯗꯨ ꯂꯣꯝꯗꯒꯤ ꯋꯥꯔꯤꯗꯣ ꯀꯔꯤ ꯀꯔꯤꯅꯣ ꯔꯥꯗꯤ ꯇꯥꯏ ꯑꯩꯁꯨ
ꯈꯥ ꯇꯧꯕꯅꯤ ꯅꯣꯏꯁꯨ ꯊꯔꯣꯏꯒꯨꯝꯕ ꯀꯨꯟꯕ ꯆꯠ ꯆꯠꯂꯝꯃꯅꯤꯀꯣ
ꯆꯠꯂꯦ ꯑꯩꯈꯣꯏꯁꯨ
ꯑꯥ ꯅꯣꯏꯔꯣꯝꯗꯁꯨ ꯀꯣꯏ ꯅꯣꯡꯃ ꯂꯥꯛꯑꯦꯅꯦ ꯈꯣꯏꯒꯤ ꯏꯃꯥꯟꯅꯕꯁꯤꯡꯒ
ꯎꯝ
ꯐꯪꯗꯦ ꯑꯗꯨ ꯅꯨꯃꯤꯠꯇꯣ ꯃꯐꯝꯁꯨ ꯈꯪꯗꯕꯅꯤꯅ ꯕ꯭ꯂꯥꯏꯟꯗ ꯆꯠꯄꯅꯤꯅ
ꯎꯝ ꯎꯝ
ꯊꯔꯣꯏ ꯃꯆꯥ ꯃꯆꯥꯗꯨ ꯍꯥꯎꯕꯅꯤꯀꯣ
ꯎꯝ
ꯑꯗꯨꯒꯥ ꯀꯩꯅꯣ ꯅꯨꯡꯗ ꯅꯞꯄꯒꯥ ꯑꯃ ꯂꯩꯔꯝꯕꯗꯣ ꯆꯥꯎꯕꯗꯣ
ꯑꯥꯎ
ꯑꯗꯨꯁꯨ ꯍꯥꯎꯕꯅꯤꯅ ꯍꯧꯖꯤꯛꯀꯥꯟꯗꯤ ꯐꯪꯗ꯭ꯔꯦ ꯑꯗꯨꯒꯨꯝꯕꯗꯣ ꯌꯥꯝ